ꯃꯉꯥꯅꯦ ꯃꯉꯥ
ꯃꯥꯅꯦ ꯃꯪꯉꯥꯅꯦ ꯃꯪꯉꯥ
ꯁꯤꯅ ꯂꯣꯏꯔꯦ
ꯏꯁꯩ ꯉꯪꯕ ꯌꯥꯗꯕꯅꯦ ꯍꯣꯏ ꯍꯣꯏ ꯍꯣꯏ ꯑꯍ ꯏꯁꯩ ꯉꯪꯕ ꯌꯥꯗ ꯌꯗꯕꯅꯤ
ꯌꯥꯗꯕꯅꯤ ꯑꯗꯨ ꯍꯧꯖꯤꯛꯀꯥꯟꯁꯤ ꯀꯃꯥꯏ ꯀꯃꯥꯏꯅ ꯇꯧꯔꯤꯒꯦ
ꯇꯨꯝꯃꯒ ꯆꯥꯔꯒ ꯑꯦꯛꯖꯥꯝꯒꯤ ꯃꯊꯥ ꯁꯥꯔꯒ
ꯅꯪ ꯈꯣꯡꯅ ꯑꯗꯨꯝ ꯅꯥꯔꯤꯕꯣ
ꯅꯥꯔꯤꯌꯦ ꯍꯟꯗꯛ ꯑꯃꯨꯛ ꯅꯥꯔꯛꯄꯒꯤ ꯍꯤꯗꯥꯛ ꯑꯃꯨꯛ ꯅꯍꯥꯟ ꯍꯣꯃꯤꯌꯣꯗ ꯑꯃꯨꯛ ꯆꯠꯂꯦ
ꯎꯝ
ꯑꯗꯨꯗꯨꯒ ꯐꯠꯇ ꯂꯩꯔꯦ ꯍꯣꯃꯤꯌꯣ ꯆꯠꯄꯗꯣ ꯍꯤꯗꯥꯛ ꯆꯥꯔꯦ ꯑꯗꯣ ꯈꯪꯗꯦ ꯅꯥ ꯂꯩ ꯀꯩꯅꯣ ꯇꯧꯕ ꯎꯝ ꯀꯃꯥꯏꯅ ꯍꯥꯏꯅꯤ ꯀꯃꯥꯏ ꯍꯥꯏꯗꯣꯏꯅꯣ ꯈꯪꯗꯦ ꯈꯨꯗ ꯅꯥꯕ ꯑꯗꯨꯒꯤꯅꯤ ꯃꯁꯜꯒ ꯖꯣꯏꯟ ꯖꯣꯏꯟ ꯀꯅꯥꯕ ꯗꯨꯗꯨ
ꯀꯃꯥꯏꯅ ꯇꯧꯔꯒ ꯅꯥꯔꯤꯅꯣ ꯁꯤꯅ ꯑꯩ ꯈꯪꯅꯤꯡꯉꯤꯁꯦ
ꯈꯪꯗꯤꯌꯦ ꯀꯩꯅꯣꯅꯦ ꯍꯥꯏ ꯇꯥꯏꯐꯠ ꯅꯍꯥꯟꯃꯨꯛ ꯀꯩꯅꯣ ꯂꯣꯏꯔꯛꯄꯩꯗ ꯕꯤ ꯑꯦ ꯂꯣꯏꯔꯛꯄꯩꯗ ꯑꯩ ꯇꯥꯏꯐꯠ ꯇꯥꯒꯤꯕꯅꯦꯕꯀꯣ ꯑꯗꯨꯗꯒꯤ ꯑꯗꯨꯝ ꯇꯧ ꯔ ꯃꯥꯜꯂꯦ ꯀꯅꯦꯛꯇꯤꯚ ꯇꯤꯁꯨꯒꯤꯅꯦ ꯍꯥꯏꯌꯦ ꯁꯤ ꯂꯥꯏꯅꯥꯁꯦ
ꯎꯝ
ꯑꯗꯨꯗꯨꯒ ꯀꯩꯅꯣ ꯑꯣꯏꯕ ꯀ꯭ꯔꯣꯅꯤꯛ ꯑꯣꯏꯕ ꯀꯨꯏꯅ ꯑꯗꯨꯝ ꯆꯠ ꯆꯠꯀꯗꯕ ꯂꯥꯏꯅꯥ ꯑꯣꯏꯕ ꯑꯗꯣ ꯑꯩꯒꯤꯁꯤꯅꯅꯦ ꯑꯃꯨꯛꯅꯦ ꯃꯌꯥꯝꯒ ꯃꯥꯟꯅꯗꯕ ꯍꯥꯏꯒꯗ꯭ꯔꯥ ꯀꯩꯝ ꯇꯧꯗꯕ ꯑꯁꯤꯇꯪ ꯅꯥꯕ ꯑꯗꯨ ꯑꯗꯨꯗ ꯅꯥꯒꯦ ꯍꯥꯏꯔꯒꯗꯤ ꯈꯨꯠꯁꯨ ꯅꯥꯒꯗꯕꯅꯦꯕ
ꯎꯝ
ꯑꯗꯣ ꯈꯨꯠꯁꯨ ꯅꯥꯗꯕ ꯈꯣꯛꯎ ꯈꯤꯇꯪ ꯅꯥꯕ ꯃꯤꯒꯤꯗꯤ ꯈꯨꯠꯈꯣꯡ ꯂꯅꯥꯟꯅꯩꯌꯦꯕꯀꯣ ꯑꯁꯤ ꯂꯥꯏꯅꯥꯁꯤꯗ
ꯏꯕꯦꯝꯃꯅꯥ ꯅꯤꯡꯉꯨꯟꯅꯨ ꯅꯪ ꯑꯗꯨꯒ ꯍꯥꯏꯔꯤꯨꯅꯣ ꯑꯪ ꯍꯪꯉꯪꯁꯨꯗꯁꯨ ꯑꯝꯇ ꯍꯥꯏꯌꯨ
ꯨ ꯇꯨ ꯍꯣꯏ ꯑꯗꯨꯒꯤ ꯐꯩꯌꯦꯕ ꯃꯤꯒ ꯍꯥꯏꯔꯒꯗꯤ
ꯏꯕꯦꯝꯃ ꯆꯤꯡꯁ ꯇꯧꯕꯤꯔꯛꯑꯅꯣ ꯆꯜꯂꯤꯀꯣꯏ
ꯑꯗꯨꯅ ꯑꯗꯣ ꯑꯗꯨꯅ ꯑꯩꯁꯦ ꯈꯣꯡ ꯅꯥꯔꯁꯨ ꯅꯥꯖꯔꯒꯦ ꯈꯨꯠ ꯐꯥꯎꯗꯤ ꯅꯥꯔꯛ
ꯇꯥꯅꯤꯡꯗꯦ ꯇꯥꯅꯤꯡꯗꯦ ꯏꯕꯦꯝꯃ ꯑꯪ ꯉꯅ ꯁꯣꯗ ꯀꯥꯏ
ꯀꯩꯅꯣꯒꯨꯝꯕ ꯑꯃꯅ ꯑꯣꯔꯒꯥꯟꯗ ꯌꯥꯝ ꯁꯣꯛꯀꯜꯂꯦ
ꯍꯤꯗꯥꯛ ꯀꯥꯄꯩꯔꯥ
ꯅꯇꯩ ꯍꯗ ꯀꯥꯄꯦꯅꯥ ꯑ ꯀꯃꯥꯏ ꯍꯥꯏꯅꯤ ꯀꯩꯅꯣꯅꯤꯗ ꯁꯤ ꯀꯩꯅꯣꯒꯤ ꯂꯥꯏꯅꯥꯅꯦꯕ ꯍꯥꯏꯗꯤꯅꯦ ꯑꯩꯈꯣꯏꯗ ꯏꯃ꯭ꯌꯨꯟ ꯁꯤꯁꯇꯦꯝ ꯌꯥꯎꯗ꯭ꯔꯅꯦ ꯑꯩꯈꯣꯏ ꯕꯣꯗꯤꯁꯤꯗ ꯍꯛꯆꯥꯡꯁꯤꯗ ꯑꯗ ꯏꯃ꯭ꯌꯨꯟ ꯁꯤꯁꯇꯦꯝꯁꯤꯅ ꯑꯇꯣꯞꯄꯗꯒꯤ ꯀꯟꯊꯣꯛꯇ꯭ꯔꯅꯦ ꯍꯥꯏꯗꯤ ꯑꯩꯈꯣꯏ ꯑꯇꯣꯞꯄ ꯂꯩꯥꯏꯅꯥꯗꯒꯤ ꯑꯗꯨꯅ ꯀꯟꯊꯣꯛꯇ꯭ꯔꯅꯦ ꯑꯩꯒꯤꯁꯤꯅ ꯗꯥꯏꯔꯦꯛ ꯏꯁꯥꯥꯏ ꯕꯣꯗꯤꯗ ꯑꯦꯇꯦꯛ ꯇꯧꯖꯔꯛꯄ
ꯑꯣ ꯑꯗꯨꯗꯣ ꯈꯪꯉꯦ ꯈꯪꯉꯦ ꯈꯪꯉꯦ ꯅꯨꯄꯤ ꯃꯌꯥꯝ ꯑꯗꯨ ꯅꯥꯟꯅꯩ ꯍꯥꯏꯕꯅꯦ
ꯑꯗꯨꯃꯥꯏꯅ ꯅꯥꯅꯩ ꯍꯥꯏꯌꯦꯕ ꯍꯣꯏ ꯑꯗꯨꯅꯤ ꯍꯥꯏꯁꯦ ꯁꯤꯗꯁꯨ ꯌꯥꯝ ꯅꯥꯟꯅꯕ ꯌꯥꯝ ꯂꯩꯅꯔ ꯃꯥꯜꯁꯦ ꯍ ꯑꯁꯤꯁꯦ ꯍꯧꯔꯛꯐꯝ ꯍꯧꯔꯛ ꯍꯧꯔꯛꯐꯝ ꯈꯪꯗꯦ ꯍꯥꯏꯌꯦꯕꯀꯣ ꯍꯧꯔꯛꯐꯝ ꯈꯪꯗꯕ ꯑꯃꯒ ꯖꯤꯟꯁꯇ ꯂꯩꯕ ꯍꯦꯔꯤꯗꯤꯇꯤ ꯑꯣꯏꯕꯩ ꯇꯥꯏꯞꯇ ꯑꯗꯨꯃꯥꯏꯅ ꯇꯧꯋꯦꯕ ꯑꯗꯣ ꯑꯩꯈꯣꯏꯗꯤ ꯀꯅꯥꯝ ꯅꯥꯗꯦꯕ ꯃꯃꯥ ꯄꯥꯄꯥ ꯀꯅꯥꯝ ꯅꯅꯥꯗꯕ ꯏꯅꯥꯎ ꯄꯥ ꯐꯥꯎ ꯅꯥꯗꯦꯕ ꯑꯗꯣ ꯁꯤ ꯍꯧꯔꯛꯐꯝ ꯈꯪꯗꯦ ꯍꯥꯏꯌꯦꯕ ꯁꯤꯁꯦ ꯍꯧꯔꯛꯐꯝ ꯂꯩꯇꯦ ꯍꯥꯏꯌꯦꯕ ꯑꯗꯨꯗꯨꯒ ꯑꯗꯨ ꯃꯤ ꯅꯥꯟꯅꯕꯗꯗꯤ ꯌꯥꯝ ꯌꯥꯝ ꯅꯥꯟꯅꯩꯌꯦꯕ
ꯎꯝ ꯑꯩ ꯀꯥꯏꯅꯣ ꯏꯟꯁꯇꯥꯒꯤ ꯔꯤꯜꯗꯣꯅ ꯍꯧ ꯊꯦꯡꯅꯈꯤꯕꯅꯦꯕꯀꯣ ꯑꯗꯨꯗ ꯃꯥ ꯍꯥꯏꯁꯦ ꯀꯩꯅꯣ ꯏꯁꯥꯒꯤ ꯏꯃꯣꯁꯟꯁꯇꯣ ꯃꯤꯉꯣꯟꯗ ꯍꯥꯏꯗꯤ ꯁꯥꯎꯅꯤꯡꯉꯁꯨ ꯍꯥꯏꯗꯣꯛꯇꯕꯁꯦ
ꯎꯝ ꯑꯗꯣ ꯑꯁꯤꯁꯦ ꯏꯁꯇ꯭ꯔꯦꯁꯅꯁꯨ ꯌꯥꯝ ꯄꯨꯕ ꯃꯥꯜꯂꯦ ꯑꯦꯟꯖꯥꯏꯇꯤ ꯍꯣꯏ ꯍꯣꯏ ꯍꯣꯏ ꯑꯁꯤꯒꯨꯝꯕꯗ ꯌꯥꯝ ꯂꯥꯛꯑꯦ ꯍꯥꯏꯌꯦ ꯈꯪꯕꯔꯥ ꯑꯗꯨꯅ ꯍꯣꯃꯤꯌꯣ ꯆꯠꯄꯗꯁꯨ ꯍꯥꯏꯌꯦ ꯅꯪ ꯀꯩꯅꯣ ꯁꯥꯎꯗ ꯌꯥꯝ ꯁꯥꯎꯒꯟꯕ꯭ꯔꯥ ꯍꯥꯏꯌꯦ ꯑꯩꯉꯣꯟꯗ ꯑꯩ ꯈꯪꯗꯦ ꯍꯥꯏꯌꯦ ꯁꯥꯎꯅꯤꯡꯉꯀꯥꯟꯗ ꯆꯩ ꯒ ꯂꯪꯅꯤꯡꯉꯛꯄꯔꯥ ꯌꯥꯎꯕ꯭ꯔꯥꯒ ꯍꯪꯉꯦ ꯑꯩꯉꯣꯟꯗ ꯑꯗ ꯑꯩꯅ ꯄꯣꯠ ꯆꯩ ꯂꯪꯅꯤꯡꯕ ꯍꯣꯏ ꯌꯥꯎꯕꯕꯨꯨꯛꯇꯤ ꯌꯥꯎꯋꯦ ꯑꯗꯨꯏꯁꯨ ꯂꯪꯗꯤ ꯁꯨꯡꯂꯪ ꯂꯪꯗꯦꯕ ꯑꯃꯃꯨꯛ ꯌꯥꯝ ꯀꯟꯅ ꯁꯥꯎꯅꯤꯡꯕ ꯌꯥꯎꯋ ꯑꯩ ꯂꯪꯗꯦꯕ ꯁꯨꯡꯂꯪ ꯂꯪꯗꯦꯕ ꯑꯩ ꯁꯥꯎꯅꯤꯡꯉꯀꯥꯟꯗ ꯀꯞꯄꯒ ꯐꯩꯌꯦꯕ ꯑꯩꯒꯤꯗꯤ ꯌꯥꯝ ꯁꯥꯎꯅꯤꯡꯕꯁꯦ ꯈꯋ꯭ꯥꯏꯗꯩꯩ ꯁꯥꯎꯅꯤꯡꯕꯁꯦ ꯀꯞꯊꯣꯛ ꯊꯣꯛꯑꯒ ꯐꯖꯅ ꯀꯞꯊꯣꯛꯑꯒ ꯄꯦꯟꯊꯣꯛꯄꯗꯣ ꯑꯗꯨꯃꯥꯏꯅ ꯇꯧꯋꯦꯕ
ꯎꯝ
ꯅꯍꯥꯟ ꯍꯣꯃꯤꯌꯣꯒꯤ ꯑꯃꯨꯛ ꯍꯥꯏꯔꯛꯏꯁꯤꯅ ꯅꯪ ꯁꯤ ꯂꯥꯏꯅꯥꯁꯤ ꯂ ꯗꯥꯏꯔꯦꯛ ꯅꯥꯔꯦꯅ ꯗꯣꯛꯇꯔꯅ ꯍꯥꯏꯔꯛꯑꯕ ꯃꯥꯗꯤ ꯊꯥꯖꯗꯦ ꯍꯥꯏꯌꯦꯕ ꯅꯪ ꯅꯧꯁꯨ ꯅꯧꯔꯤ ꯀꯩꯁꯨ ꯅꯥꯔꯝꯗꯧ ꯃꯥꯟꯗꯦ ꯑꯗ ꯆꯥꯔꯒ ꯊꯥ ꯑꯍꯨꯝ ꯇꯦꯁ ꯇꯧꯔꯒ ꯌꯦꯡꯖꯦꯗꯤ ꯍꯥꯏꯌꯦ ꯑꯗꯣ ꯑꯩ ꯍꯣꯃꯤꯌꯣꯒꯤꯁꯤꯗꯤ ꯆꯠꯂꯔꯣꯏ ꯆꯠꯂꯔꯣꯏ ꯆꯦꯛꯑꯞ ꯆꯠꯂꯔꯣꯏꯕ ꯍꯥꯏꯗꯤ ꯎꯝ ꯍꯣꯃꯤꯌꯣꯅ ꯌꯦꯡꯕ ꯐ ꯍꯣꯏ ꯐꯕꯕꯨꯗꯤ ꯌꯥꯏ ꯀꯣ ꯑꯗꯨ ꯑꯣꯏꯔꯒꯁꯨ ꯌꯥꯝ ꯀꯟꯅ ꯐꯍꯟꯕ ꯉꯝꯒꯗꯕꯗꯣ ꯑꯣꯏꯕ ꯅꯠꯇꯕꯅꯦꯕ ꯁꯤꯗꯤ ꯑꯗꯨꯗꯨꯅ ꯒꯨꯋꯥꯍꯥꯇꯤ ꯆꯠꯄꯗꯨꯁꯨ ꯒꯨꯍꯥꯇꯤ ꯗꯣꯛꯇꯔ ꯗꯣ ꯗꯣꯛꯇꯔ ꯗꯣꯛꯇꯔ ꯗꯣ ꯇꯣꯏ ꯆꯥꯅ ꯆꯥꯅꯕ ꯂꯩꯕ ꯃꯥꯜꯂꯦ ꯃꯥꯁꯨ ꯀꯌꯥ ꯃꯥꯁꯦ ꯐꯗꯤ ꯐꯩꯌꯦꯕꯀꯣ ꯑꯗꯨꯣ ꯍꯥꯏꯗꯤ ꯌꯥꯝ ꯀꯩꯅꯣ ꯇꯧꯒꯟꯕ ꯗꯣꯛꯇꯔꯗꯤ ꯑꯣꯏꯖꯔꯁꯨ ꯑꯩꯉꯣꯟꯗ ꯆꯥꯅꯕ ꯃꯥꯅ ꯄꯤꯔꯛꯏ ꯍꯤꯗꯥꯛꯇꯣ ꯌꯥꯝ ꯀꯟꯅ ꯆꯥꯅꯕ ꯌꯧꯗꯦꯕ ꯑꯩꯉꯣꯟꯗ ꯑꯗꯨꯅ ꯑꯩꯗꯣ ꯍꯟꯗꯛ ꯃꯥꯏ ꯍꯤꯗꯥꯛꯇꯣ ꯆꯥꯕ ꯂꯣꯏꯔꯒ ꯁꯤꯖꯗꯔꯥ ꯔꯤꯝꯁꯇꯔꯥ ꯗꯣꯛꯇꯔ ꯂꯩꯌꯦꯕ ꯑꯗꯨꯒꯨꯝꯕꯗ ꯑꯃꯨꯛ ꯆꯠꯀꯦ ꯇꯧꯕꯅꯦ ꯑꯇꯣꯞꯄ ꯗꯣꯛꯇꯔꯗ ꯑꯃꯨꯛ ꯇ꯭ꯔꯥꯏ ꯌꯦꯡꯒꯦ ꯇꯧꯕꯅꯦ
ꯇꯧꯏ ꯏꯕꯦꯝꯃ ꯄꯩꯁꯥ ꯃꯌꯥꯝꯗꯣ ꯄꯥꯝꯃꯨꯏ ꯃꯤ ꯍꯥꯏꯕ ꯑꯃꯨꯛꯁꯨ
ꯃꯥꯅꯦ ꯑꯗꯨꯗꯨꯅ ꯒꯨꯍꯥꯇꯤ ꯆꯠꯂꯒꯗꯤ ꯑꯃꯨꯛ ꯍꯟꯒꯠ ꯊꯟꯗꯥꯁꯨ ꯄꯩꯁꯥ ꯂꯣꯏꯅ ꯆꯪꯒꯅꯤꯗꯅ ꯑꯗꯨꯝ ꯃꯥꯅ ꯌꯦꯡꯕꯗꯣ ꯐꯠꯇ꯭ꯔꯒꯗꯤ ꯀꯩꯝ ꯀꯅꯥꯗꯦꯗꯅ
ꯑꯗꯨꯅꯦ ꯐꯅꯌꯥꯝꯁꯨ ꯁꯨꯔꯦ ꯆꯠꯂꯤꯗꯣ
ꯐꯅꯌꯥꯝ ꯁꯨꯔꯦ ꯑꯗꯨꯅꯦ ꯍꯥꯏꯁꯦ ꯑꯗꯨꯗꯨꯅ ꯖꯨꯂꯥꯏ ꯖꯨꯟ ꯂꯣꯏꯔꯛꯄ ꯖꯨꯂꯥꯏ ꯑ ꯑꯗꯨꯋꯥꯏꯗ ꯑꯩꯗꯣ ꯁꯤꯗ ꯑꯃꯨꯛ ꯌꯦꯡꯒꯦ ꯇꯧꯕꯅꯦ
ꯌꯦꯡꯑꯣ ꯏꯕꯦꯝꯃ
ꯁ
ꯑꯗꯨꯅꯦ
ꯑꯩ ꯗꯤꯑ ꯦꯝ ꯇꯝꯃꯤꯀꯥꯟꯗꯗꯤ ꯌꯥꯝ ꯀꯟꯖꯔꯝꯕꯅꯦ ꯑꯩꯖꯦ
ꯈꯪꯉꯦ ꯈꯪꯉꯦ ꯅꯨꯡꯇꯤꯒꯤꯒ ꯆꯠꯂꯝꯗꯥꯏꯅꯦ ꯅꯪꯕꯣ
ꯆꯠꯂꯤꯅꯦ ꯍꯣꯏ ꯆꯠꯂꯤꯅꯦ ꯑꯗꯒꯤ ꯅꯨꯡꯇꯤꯒꯤ ꯆꯠꯄ ꯂꯥꯏꯔꯤ ꯕꯖꯥꯔꯗꯒꯤ ꯗꯤ ꯑꯦꯝ ꯕꯧ ꯈꯣꯡꯅ ꯆꯠꯂꯤꯅꯦ ꯈꯜꯗꯨꯂꯅ
ꯐꯖꯔꯦꯅꯦ
ꯑ ꯍꯧꯖꯤꯛꯅ ꯍꯧꯖꯤꯛꯅ ꯆꯠꯄ ꯉꯝꯗ꯭ꯔꯦ ꯑꯦ ꯀ
ꯑꯗꯨꯅꯤꯅꯦ ꯃꯊꯥ ꯁꯥꯔꯤꯁ
ꯑꯗꯨꯅꯦ ꯃꯊꯥꯖꯦ ꯑꯗꯨꯅꯦ
ꯑꯍꯟꯒꯤ ꯇꯥꯏꯞꯇ ꯅꯪꯅ ꯅꯥꯔꯤꯁꯤꯕꯣ
ꯑꯁꯤꯁꯦ ꯀꯩꯅꯣ ꯒꯨꯝꯕꯗ ꯎꯝ ꯅꯍꯥꯥ ꯗꯕꯨꯗꯤꯤ ꯅꯔꯤ ꯅꯒꯜꯅꯤ ꯑꯗꯨꯏꯁꯨ
ꯑꯗꯨꯅꯦ ꯍꯥꯏꯖꯦ ꯑꯩꯅ ꯍꯥꯏꯁꯦ ꯁꯦ ꯍꯅꯨꯕꯤꯅ ꯅꯥꯒꯗꯕ ꯄꯣꯠꯅꯦ ꯍꯥꯏꯕ
ꯎꯝ ꯌꯥꯝꯅ ꯃꯈꯜ ꯃꯈꯜ ꯂꯩ ꯃꯥꯜꯂꯦ ꯑꯗꯨꯗꯁꯨ ꯑꯗꯨꯅꯦ ꯑꯗꯨ ꯈꯨꯠ ꯅꯥꯒꯗꯕꯗꯣ ꯈꯨꯠ ꯅꯥ ꯅꯠꯇꯦꯕ ꯑꯩꯉꯣꯟꯗ ꯁꯤꯝꯇꯝꯗꯤ ꯈꯨꯠ ꯅꯥꯔꯛ ꯂꯥꯛꯀꯗꯕꯅꯦꯕ ꯃꯥꯒꯤ ꯀꯩꯅꯣ ꯍꯥꯏꯔꯒꯗꯤ ꯑꯗꯣ ꯑꯩꯁꯤꯅ ꯈꯨ ꯈꯠꯇꯪꯅꯦꯕ ꯈꯨꯁꯤꯒ ꯃꯁꯜ ꯀꯣ ꯈꯣꯡꯒꯤ ꯃꯁꯜ ꯑꯗꯨꯒ ꯇꯪꯅꯤꯅ ꯑꯗꯨꯅ ꯑꯩꯒꯤ ꯐꯕ ꯑꯃꯅꯅꯦ ꯄꯔꯁꯦꯟꯇꯦꯖ ꯌꯥꯝ ꯋꯥꯡꯗꯦꯕ ꯍꯥꯏꯗꯤ ꯈꯤꯇꯪꯈꯛ ꯑꯣꯏꯕꯗꯣ ꯈꯪꯕ꯭ꯔꯥ ꯀꯌꯥꯝꯅ ꯄꯣꯖꯤꯇꯤꯚꯃꯨꯛꯁꯨ ꯑꯣꯏꯗꯕꯤꯗ ꯃꯣꯗꯔꯦꯠ ꯑꯣꯏꯕꯗꯣ ꯑꯗꯨꯒꯤ ꯇꯥꯏꯞ ꯑꯣꯏꯅ ꯑꯣꯏꯔꯤꯕꯅꯦꯕ ꯑꯗꯨꯗꯁꯨꯝ ꯀ꯭ꯔꯣꯜ ꯇꯧꯔꯒ ꯊꯝꯒꯗꯕ ꯑꯣꯏꯕꯅꯦꯕ
ꯑꯁ ꯕꯦꯔꯅꯦ
ꯎꯝ
ꯑꯗꯨꯗ ꯅꯪ ꯍꯥꯏ ꯍꯤꯗꯥꯛ ꯆꯥꯔꯤꯕ ꯃꯌꯥꯝꯗꫭ ꯀꯩꯝ ꯐꯠꯇ꯭ꯔꯣꯕ ꯍꯥꯏꯗꯤ ꯀꯌꯤꯝꯇ ꯐꯒꯠꯄ ꯎꯗ꯭ꯔꯥꯕ
ꯎꯝ ꯍꯟꯗꯛ ꯐꯒꯠꯄ ꯎꯗꯦ ꯑꯩ ꯍꯟꯗꯛꯇꯤ ꯃꯃꯥꯡ ꯆꯍꯤ ꯈꯔ ꯐꯔꯝꯃ ꯑꯗꯣ ꯃꯃꯥꯡ ꯆꯍꯤ ꯍꯥꯏꯔꯁꯨ ꯈꯪꯗꯦ ꯈꯔ ꯑꯅꯤꯗꯤ ꯐꯖꯅ ꯐꯔꯝꯃꯕꯅꯦ ꯑꯗꯣ ꯍꯟꯗꯛ ꯑꯃꯨꯛ ꯈꯔ ꯅꯥꯈꯠꯂꯛꯑꯦꯕ ꯑꯗꯨꯗꯨꯒꯤ ꯐꯝꯕ ꯌꯥꯗꯕ ꯈꯣꯠꯇꯕ ꯌꯥꯝ ꯇꯧꯋꯦ ꯈꯨꯨꯗ ꯅꯥꯔꯦ ꯆꯠꯄꯗ ꯋꯥꯏꯑꯦꯕ ꯑꯗꯨꯅ ꯗꯣꯛꯇꯔꯗ ꯍꯥꯏꯕꯅꯦ ꯑꯩꯅ ꯃꯥꯅ ꯃꯥ ꯗꯣꯛꯇꯔꯗ ꯍꯥꯏꯌꯦ ꯑꯩꯅ ꯆꯠꯄ ꯈꯣꯠꯄꯗꯣ ꯃꯥꯅꯗꯤ ꯃꯇꯝ ꯈꯔ ꯄꯤꯌꯣ ꯍꯥꯏ ꯈꯨꯗꯛꯇ ꯐꯒꯗꯕꯅ ꯇꯝꯃꯤꯅꯅꯦ
ꯎꯝ
ꯑ ꯃꯇꯝ ꯈꯔ ꯄꯤꯈꯣꯗꯤ ꯍꯥꯏꯔꯛꯄꯅꯦ ꯈꯪꯦ
ꯀꯨꯏꯅ ꯆꯥꯃꯜꯂꯗꯤ
ꯑꯗꯣ ꯑꯩꯒꯤ ꯀꯨꯏꯅ ꯆꯥꯗꯣꯏꯅꯦ ꯍꯣꯏ ꯈꯪꯗꯦ ꯑꯗꯣ ꯑꯩꯒꯤꯗꯤ ꯍꯤꯗꯥꯛꯁꯦ
ꯑꯁꯤ ꯑꯩꯅ ꯍꯥꯏꯁꯤꯅ ꯆꯍꯤ ꯑꯃ ꯑꯅꯤ ꯆꯥꯔꯦꯅ ꯑꯗꯨꯒ ꯑꯅꯤ ꯑꯍꯨꯝꯗ ꯂꯩꯔꯒ ꯑꯃꯨꯛ ꯍꯤꯗꯥꯛꯇꯨ ꯀꯩꯝꯇ ꯀꯥꯟꯅꯔꯛꯄ ꯐꯪꯉꯛꯇꯕꯗ ꯏꯁꯥꯗ ꯆꯃꯜ ꯂꯥꯛ ꯑꯩꯈꯣꯏꯒꯤ ꯈꯪꯕ꯭ꯔꯥ ꯑꯗꯨꯒꯤ ꯃꯤ ꯦ ꯍꯤꯗꯥꯛ ꯁꯤꯜꯂ ꯁꯤꯜꯂ ꯆꯥꯅꯕꯅꯦꯕ
ꯍꯣꯏ ꯑꯠꯇꯅ ꯑꯗꯨ ꯇꯔꯁꯨ ꯁꯤꯜꯂꯒꯗ ꯁꯤꯜꯂ ꯁꯤꯜꯂꯒ ꯗꯣꯛꯇꯔ ꯍꯥꯏꯗꯔꯁꯨ ꯆꯅ ꯆꯥꯅꯕ ꯠꯇ ꯂꯩꯗꯅ ꯃꯤ ꯃꯤꯒ ꯖꯤꯦꯅꯥ ꯐꯥꯎꯔꯁꯨ ꯃꯥꯅ ꯌꯦꯡꯕꯗ ꯆꯥꯅꯔꯝꯗ꯭ꯔꯒꯗꯤ ꯀꯥꯟꯅꯗꯦꯗꯅ
ꯇꯣꯅꯦ
ꯑꯗꯨ ꯊꯒꯔꯝ ꯇꯦꯁ ꯇꯧꯔꯦꯅꯦ ꯊꯥ ꯇꯔꯨꯛ ꯇꯔꯛ ꯑꯍꯨꯝ ꯑꯨꯝ ꯂꯩꯔꯦꯤꯅꯤꯁꯨ ꯇꯦꯁ ꯇꯧꯋꯦꯕ ꯀꯤꯠꯅꯤ ꯀꯥꯟꯅ ꯁꯣꯛꯀꯟꯕꯅꯤꯅ
ꯑꯗꯨꯅꯦ ꯍꯥꯏꯁꯦ ꯑꯗꯨꯅꯦ ꯍꯥꯏꯁꯦ ꯇꯦꯁ ꯇꯧꯑꯣ ꯑꯗꯨꯅꯦ ꯀꯤꯖꯔꯤꯁꯦ ꯃꯤ ꯃꯌꯥꯝ ꯍꯤꯗꯥꯛ ꯆꯅꯕ
ꯍꯣꯏ ꯐꯠꯇꯦꯗꯅ ꯆꯥꯔꯤ ꯃꯌꯥꯝꯗ ꯎꯝ
ꯑꯗꯨꯅꯤꯅꯦ
ꯆꯥꯔꯒ ꯑꯗꯨꯝ ꯂꯩꯔꯗꯨꯅꯤ
ꯑꯗꯨꯅꯦ ꯑꯗꯣ ꯑꯩꯈꯣꯏꯒꯤ ꯃꯤꯅꯤꯠ ꯀꯌꯥ ꯁꯨꯒꯔꯖꯅꯣ
ꯍꯧꯖꯤꯛꯄꯣꯛ ꯅꯤꯄꯥꯟ ꯁꯨꯔꯦ ꯅꯪꯉꯣꯟꯗ ꯊꯣꯛ
ꯍꯣꯛ ꯑꯦ ꯑꯩ ꯇ꯭ꯋꯦꯟꯇꯤ ꯅꯥꯏꯟ
ꯎꯝ ꯑꯩꯉꯣꯟꯗꯗꯤ ꯊꯣꯛꯇꯦꯕ ꯑꯗꯨꯏꯅꯦꯕ ꯍꯪꯉꯛꯏꯁꯦ ꯃꯁ ꯆꯗ ꯑꯃꯗ ꯑꯍꯥꯟꯕ ꯀꯣꯜ ꯇꯧꯔꯛꯄꯗꯣ ꯑꯗꯨꯗꯗꯤ ꯊꯣꯛꯑꯝꯃꯦꯕ ꯑꯗꯨꯒ ꯃꯔꯤ ꯉꯥꯏꯔꯒ ꯁꯨꯖꯜꯂꯛꯄꯗꯗꯤ ꯑꯗꯨꯝ ꯊꯣꯛꯂꯛꯈꯤꯗ꯭ꯔꯕ
ꯎꯝ ꯑꯩꯈꯣꯏꯗꯤ ꯃꯩꯁꯨ ꯑꯃꯨꯛ ꯃꯨꯠꯈ꯭ꯔꯦ
ꯑꯩꯁ
ꯃꯩꯗꯤ ꯑꯃꯨꯛ ꯃꯨꯠꯈ꯭ꯔꯦ ꯃꯤꯅꯤꯠ ꯑꯍꯨꯝ ꯃꯤꯅꯤꯠ ꯑꯍꯨꯝꯅꯤ ꯄꯨꯡꯈꯥꯏꯃꯨꯛ ꯐꯥꯗꯨꯔꯕꯅꯤ ꯃꯨꯠꯈꯤꯕ ꯑꯃꯨꯛꯀ
ꯀꯔꯤ ꯑꯗꯨꯛ ꯀꯌꯥꯝ ꯊꯤꯅ ꯂꯥꯛꯇꯕ꯭ꯔꯥ
ꯀꯨꯏꯔꯦ ꯑꯗꯨꯅꯤ ꯂꯥꯛꯇꯦ ꯀꯨꯏꯔꯦ ꯃꯨꯠꯈꯤꯕ ꯑꯃꯨꯛꯀ
ꯍꯟꯃꯟꯒ꯭ꯔꯦ ꯅꯣꯏ ꯃꯩꯁꯦ
ꯍꯦꯟꯃꯜ ꯂ ꯂꯤꯕꯥꯅꯤ ꯍꯦꯟꯃꯜ ꯂꯩꯕꯥꯅꯤ
ꯀꯩꯅ ꯈꯔꯁꯤ
ꯉꯁꯤ ꯅ ꯅꯣꯡ ꯅꯨꯡꯁꯤꯠ ꯑꯗꯨꯅꯦ ꯍꯥꯏꯁꯦ ꯐꯦꯟꯒ ꯌꯥꯎꯗꯕꯤ ꯀꯩꯅꯣꯒ ꯌꯥꯎꯗꯕꯤ ꯅꯨꯡꯁꯥ ꯁꯥꯔ ꯀꯥꯟꯁꯤꯗ ꯅꯣꯡ ꯉꯁꯥꯏ ꯅꯨꯡꯁꯤꯠ ꯈꯈꯤꯛꯇꯪ ꯁꯤꯠꯈꯤꯕ
ꯐꯦꯟ ꯊꯥꯕ ꯐꯥꯎꯗ ꯀꯔꯥꯏꯗꯒꯤ ꯍꯨ ꯍꯨꯃꯥꯡ ꯉꯥꯛꯇ ꯊꯣꯛꯑꯦ ꯍꯥꯏꯕ ꯏꯁꯥꯗꯣ ꯀꯃꯥꯏꯅ ꯌꯥꯗꯣꯏꯅꯣ ꯍꯥꯏꯕ ꯑꯗꯨꯒ
ꯑꯗꯨꯅꯦ ꯌꯥꯗꯦ
ꯑꯗꯨꯅꯤ ꯅꯦ
ꯑꯗꯨ ꯋꯥ ꯉꯥꯡꯉꯨꯅ
ꯋꯥ ꯉꯥꯡꯕ ꯋꯥ ꯉꯁꯥꯏꯗꯩ ꯉꯥꯡ ꯀꯩꯅꯣꯝ ꯇꯧꯔꯦ ꯑꯍꯤ ꯍꯤ ꯍꯤ ꯑ ꯋꯥ ꯉꯥꯡꯃꯟꯗꯅ ꯑ ꯍ ꯍ ꯍ ꯍ ꯋꯥ ꯉꯥꯡꯕ ꯍꯥꯏꯁꯦ ꯑꯩꯅ ꯊꫭꯡꯉꯣꯏ ꯃꯃꯥꯅ ꯊꫭꯡꯗꯨꯅꯤ ꯆꯥꯛꯇꯤ ꯑꯩꯒꯤ ꯑꯕꯨ ꯐꯣꯟ ꯆꯥꯔꯖ ꯇꯧꯁꯜꯂꯅꯤ ꯑꯗꯨꯒ ꯊꯣꯡꯉꯦ ꯊꯣꯡꯕ ꯍꯥꯏꯁꯦ ꯔꯥꯏꯁ ꯀꯨꯀꯔꯔ ꯊꯥꯒꯠꯄꯅꯦ ꯑꯗꯨꯗꯤ ꯀꯨꯏꯕ ꯄꯣꯠ ꯅꯠꯇꯦꯗꯅ ꯍ ꯑ ꯑꯗꯨꯃꯥꯏꯅ ꯊꯣꯡꯉꯝꯕꯗꫭ ꯅꯨꯡꯉꯥꯏ ꯅꯠꯇꯦ ꯅꯠꯇꯦ ꯊꯣꯡꯗꯦꯗ ꯑꯩꯗꯤ ꯄꯥꯛꯅ ꯂꯣꯏꯅꯃꯛ ꯇꯧꯗꯦꯗ ꯑ ꯑꯃꯨꯛ ꯑꯈꫭꯏꯃꯥ ꯂꯩꯇ꯭ꯔ ꯀꯥꯟꯅꯕꯨꯗꯤ ꯇꯧ ꯑꯗ ꯂꯩꯔꯒꯗꯤ ꯁꯨꯡꯇꯧ ꯇꯧ ꯇꯦꯗ ꯍꯥꯏꯗꯤ ꯆꯥꯛ ꯍꯥꯇꯣꯛꯞꯄ ꯇꯧꯔꯁꯨ ꯆꯥꯛ ꯊꯣꯡꯕꯗꯤ ꯄꯥꯛꯅ ꯑꯩꯅ ꯊꯣꯡꯒꯟꯗꯦꯕ
ꯎꯝ ꯀꯩꯅꯣ ꯑꯩꯗꯤ ꯅꯪ ꯊꯥꯏꯅ ꯋꯥꯏ ꯌꯥꯝ ꯇꯧꯋꯦꯅ ꯑꯗꯨꯝ ꯈꯜꯂꯤꯅ
ꯇꯧꯗꯦꯗ ꯅꯣꯡ ꯐꯥꯗꯣꯛꯀꯤ ꯋꯥꯔꯤꯅꯤ ꯆꯥꯛ ꯑꯃꯨꯛ ꯃꯨꯛ ꯊꯥꯒꯠꯄꯕꯨꯗꯤ ꯊꯥꯒꯠꯂꯦ
ꯎꯝ
ꯑꯗꯨꯗꯨꯒ ꯍꯤꯟꯖꯥꯡꯁꯨ ꯊꯣꯡꯗꯤ ꯊꯣꯡꯉꯦ ꯍꯤꯟꯖꯥꯡ ꯊꯣꯡꯕꯁꯨ ꯃꯥ ꯂꯩꯇ ꯀꯥꯟꯗꯅ ꯑꯅꯝ ꯊꯣꯡꯉꯦ ꯃꯥ ꯂꯩꯔꯗꯤ ꯃꯃꯥꯡꯅ ꯍꯦꯛꯇ ꯊꯣꯡꯉꯤꯗ ꯃꯃꯥꯅ ꯑꯥ ꯑꯣꯝꯗ ꯆꯠꯈꯤꯕ ꯆꯠꯊꯣꯛꯈꯤꯕ ꯈꯣꯠꯇꯣꯛꯈꯤꯕ ꯌꯥꯎꯔꯀꯥꯟ ꯑꯩꯅ ꯊꯣꯡꯉꯦ
ꯎꯝ ꯑꯗꯨꯅꯤꯅꯦ ꯁꯨꯄꯤꯀꯥ ꯏꯕꯥꯅꯤ ꯊꯥꯏꯅ ꯋꯥꯏ ꯍꯥꯏꯅꯔꯝꯃꯤꯅꯦ ꯅꯪꯅ ꯄꯠ ꯇꯧꯋꯦ ꯀꯥꯏꯅ ꯀ
ꯑꯍ ꯍꯟꯗꯤ ꯏꯁꯥꯗꯣ ꯐꯔꯝꯃꯦ ꯍꯧꯖꯤꯛ ꯌꯥꯗ꯭ꯔꯦ
ꯑꯗꯨꯕꯨꯗꯤ
ꯑꯧꯖꯤꯀꯤꯗꯤ ꯑꯦꯜ ꯌꯥꯗ꯭ꯔꯦ
ꯑꯗꯨꯅꯤꯅꯦ ꯅꯪ ꯆꯍꯤ ꯀꯨꯟꯊ꯭ꯔꯥꯒ ꯁꯨꯔꯛꯑꯗꯤ ꯅꯪ ꯀꯃꯥꯏꯅ ꯇꯧꯅꯤ ꯑꯗꯨꯗꯤ
ꯅꯤ ꯂꫭꯏꯔꯅꯤꯀꯣ
ꯑꯗꯨꯅꯦ
ꯍꯅꯨꯕꯤ ꯑꯣꯟꯗꯧꯔꯤꯕꯅꯦ
ꯑꯣꯜꯂꯕꯅꯤ ꯑꯣꯟꯗꯣꯔꯤꯕꯒ ꯅꯠꯇꯦꯀꯣ ꯑꯣꯟꯗꯣꯔꯤꯕꯅꯤ ꯇ -ꯇ
ꯃꯤ ꯁꯦꯟꯗꯜꯗꯣ ꯍꯜꯂꯣ
ꯍꯜꯂꯣ- ꯍꯜꯂꯣ ꯃꯣꯏꯖꯦ ꯎꯝ ꯄꯩꯁꯥ ꯆꯪꯉꯛꯑꯕꯕ ꯅꯣꯏ ꯅꯃꯥꯟꯅꯕ
ꯑꯩꯗꯤ ꯆꯪꯉꯛꯑꯦ ꯅꯠꯇꯦ ꯆꯉꯛꯄ ꯍꯥꯏꯖ ꯅꯨꯃꯤꯠ ꯇꯔꯥꯃꯔꯤ ꯅꯠꯇ꯭ꯔ ꯑꯗꯨꯋꯥꯏ ꯃꯅꯨꯡꯗ ꯐꯪꯗꯣꯕ ꯎꯝ
ꯎꯝ
ꯑꯗꯨ
ꯐꯩꯌꯦ ꯐꯩꯌꯦ
ꯑꯗꯨꯅꯦ ꯍꯥꯏꯖꯦ ꯑꯗꯣ ꯃꯥꯗꯤ ꯃꯃꯥꯡꯗꯁꯨ ꯑꯩ ꯊꯥꯕꯤꯔꯛꯀꯦꯁꯦ ꯑꯩ ꯍꯣꯔꯦꯟ ꯃꯥꯟ ꯊꯥꯔꯛꯄꯗꯣ ꯀꯦꯝ ꯅꯠꯇꯦ ꯍꯥꯏꯕ ꯑꯩꯅ ꯍꯥꯏꯅꯤꯡꯉꯤꯁꯦ
ꯀꯦꯝꯒꯤ ꯋꯥ ꯅꯥ ꯅꯠꯇꯕꯤꯗꯅꯦ ꯈꯪꯗꯦ
ꯍꯦꯛ ꯇꯧꯒꯤꯕꯩ ꯋꯥꯔꯣ
ꯑꯍꯣꯏ ꯈꯪꯗꯦ ꯌꯥꯝꯅ ꯍꯧꯖꯤꯛ ꯃꯇꯝꯗꯤ ꯀꯩꯅꯣꯝ ꯇꯧꯋꯤꯗꯅ ꯆꯅꯤ ꯄꯨꯡ ꯑꯩꯅꯣꯝꯇꯧꯏ
ꯑꯗꯨ